ꯗꯧꯔꯤꯒꯦ
ꯍꯤꯞꯔꯥ ꯂꯩꯌꯦ ꯅꯪꯗꯤ
ꯑꯩꯈꯣꯏꯁꯨ ꯑꯗꯨꯝ ꯆꯥꯛ ꯆꯥꯝꯕ ꯂꯣꯏꯔ ꯑꯗꯨꯝ ꯐꯝꯃꯤꯅ
ꯑꯣ ꯀꯔꯤ ꯍꯤꯟꯖꯥꯡ ꯆꯥꯕ꯭ꯔꯣ
ꯉꯁꯤꯁꯦ ꯑꯂꯨꯒ ꯍꯪꯒꯥꯝ ꯑꯀꯪꯕꯗꯣ
ꯌꯥꯝ ꯍꯥꯎꯅꯤꯍꯦ ꯅꯕꯥꯅꯤ ꯍꯤꯟꯖꯥꯡꯗꯤ
ꯎꯝ ꯍꯥꯎꯋꯦ ꯌꯥꯝ ꯍꯥꯎꯋꯦ
ꯑꯣ ꯀꯔꯤ ꯇꯧꯔ ꯂꯩꯕ꯭ꯔꯣ ꯍꯧꯖꯤꯛꯇꯤ
ꯍꯧꯖꯤꯛꯁꯦ ꯅꯨꯄꯤ ꯑꯃꯁꯦꯀꯣ ꯅꯥꯏ ꯍꯥꯏꯔꯒ ꯂꯩꯌꯦ
ꯑꯦ ꯀꯔꯤ ꯅꯥꯕ꯭ꯔ ꯃꯥꯗꯤ
ꯉꯁꯥꯏꯗꯨ ꯌꯦꯔꯨꯝ ꯃꯦꯠꯄ ꯆꯥꯏꯌꯦꯕ
ꯑꯣ
ꯊꯥꯗꯕꯅꯦꯕ
ꯑꯥ
ꯌꯥꯝꯁꯨ ꯆꯥꯗꯕꯅꯦꯕ ꯑꯗꯨ ꯀꯔꯤꯒꯤꯔ ꯈꯪꯗꯦ ꯄꯨꯛ ꯅꯥꯔꯒ ꯂꯩ ꯍꯧꯖꯤꯛ ꯆꯤꯅꯤ ꯆꯤꯅꯤ ꯃꯍꯤ ꯊꯛꯍꯟꯕꯅꯤ
ꯑꯣ ꯑꯁ ꯌꯥꯝ ꯄꯥꯝꯗꯦꯗ ꯑꯩ ꯍꯧꯖꯤꯛꯁꯦ ꯌꯥꯝ ꯁꯥꯎꯅꯤꯡꯔ ꯂꯩꯕ
ꯀꯔꯤꯒꯤ
ꯍꯣꯔꯦꯟꯅ ꯋꯥꯔꯤ ꯂꯤꯕꯤꯒꯦ ꯑꯩꯒꯤꯁꯦ ꯌꯥꯗꯕ ꯂꯩꯕꯒꯤ
ꯑꯣ ꯀ꯭ꯂꯥꯁ ꯆꯠꯄꯥ ꯍꯧꯔꯕꯣ
ꯃꯟꯗꯦꯗꯤ ꯆꯠꯄ ꯍꯧꯒꯅꯤ
ꯎꯝ ꯑꯇꯩꯁꯤꯡꯗꯤ ꯑꯗꯨꯝ ꯆꯠꯄ꯭ꯔꯥ ꯅꯍꯥꯟꯅ
ꯍꯣꯏ ꯑꯩꯈꯣꯏ ꯖꯨꯟ ꯇ꯭ꯋꯦꯟꯇꯤ ꯋꯥꯟꯗꯒꯤ ꯆꯠꯄ ꯍꯧꯔꯦꯅ ꯑꯗꯨꯗꯒꯤ ꯃꯣꯏ ꯗꯤ ꯑꯗꯨꯝ ꯆꯠꯄ ꯍꯧꯔꯦ
ꯎꯝ ꯃꯤ ꯌꯥꯝ ꯂꯥꯛꯅꯔꯕꯣ
ꯈꯪꯗꯦ ꯑꯩꯁꯨ ꯆꯠꯇꯕꯅꯤꯅ ꯀꯌꯥꯃꯨꯛ ꯂꯥꯛꯄ꯭ꯔꯥꯗꯣ
ꯍꯣꯁꯇꯦꯜꯗ ꯑꯗꯨꯝ
ꯑꯥꯎ ꯍꯣꯁ ꯍꯣꯁꯇꯦꯜꯗꯗꯤ ꯃꯤ ꯌꯥꯝ ꯂꯩꯇꯦ ꯑꯩꯈꯣꯏꯒꯤ ꯐ꯭ꯂꯣꯔꯗꯥ ꯒ꯭ꯔꯣꯝ ꯁꯚꯦꯟ ꯃꯨꯛꯇꯤ ꯂꯩꯏꯕꯗꯤ ꯃꯥꯟꯒ꯭ꯔꯦ ꯑꯗꯨ ꯀꯣꯔꯤꯁꯣ ꯃꯤꯗꯣ ꯑꯃ ꯑꯅꯤ ꯑꯃꯒꯨꯝꯕ ꯈꯛꯇ ꯂꯩꯌꯦꯕ ꯂꯣꯏꯅꯃꯛ ꯁꯨꯅ ꯂꯩꯇ꯭ꯔꯦ
ꯀꯔꯤ ꯏꯟꯁꯥꯡ ꯆꯥꯔꯦ ꯅꯪꯗꯤ
ꯉꯁꯤꯗꯤ ꯆꯥꯅ ꯑꯉꯧꯕꯗꯣ ꯆꯥꯔꯦ
ꯐꯥꯏꯚ ꯅꯪꯅ ꯁꯦꯝꯗꯦ
ꯍꯥꯎꯗꯕꯗꯣ ꯍꯣꯏ ꯑꯈꯣꯏꯗꯤ ꯅꯨꯡꯗꯥꯡꯗꯒꯤ ꯑꯈꯣꯏꯅ ꯁꯦꯝꯕ꯭ꯔꯥ ꯆꯥ ꯆꯥꯕ
ꯑꯣ ꯅꯍꯥꯟ ꯅꯪ ꯁꯧꯒ꯭ꯔꯤ ꯄꯨꯈꯤꯕꯗꯣ
ꯑꯧ
ꯇꯕꯔ
ꯍꯣꯏ ꯅꯨꯃꯤꯠ ꯑꯅꯤ ꯁꯨꯔꯦ ꯆꯥꯕ ꯑꯗꯨ ꯆꯥꯕ ꯉꯝꯗ꯭ꯔꯦ ꯍꯧꯖꯤꯛꯐꯥꯎ
ꯍꯥꯎ
ꯃꯤ ꯌꯥꯝꯗꯕꯒꯤ ꯌꯥꯝꯅꯁꯨ ꯊꯣꯡꯗꯕ
ꯎꯝ
ꯑꯗꯣ ꯍꯣꯁꯇꯦꯜ ꯂꯩꯕꯅꯤꯅ ꯌꯥꯝ ꯌꯥꯝꯁꯨ ꯊꯣꯡꯅꯤꯉꯥꯏ ꯄꯥꯝꯃꯨꯕ ꯄꯝ ꯃꯥꯜꯂꯦ ꯑꯗꯨꯅ ꯈꯤꯇꯪ ꯈꯤꯇꯪ ꯊꯣꯡꯉ
ꯀꯔꯤ ꯀꯔꯤ ꯊꯣꯡꯉꯩꯠ ꯀꯔꯤ ꯀꯔꯤꯒ ꯍꯥꯞꯄꯒ ꯊꯣꯡꯕꯅꯣ
ꯉꯥ ꯑꯀꯪꯕ ꯑꯌꯥꯏꯕ ꯍꯥꯏꯕ꯭ꯔꯥ ꯑꯗꯨ ꯉꯥꯈꯣꯏꯗꯣ ꯍꯥꯞꯄ꯭ꯔꯒ ꯉꯥꯔꯤ ꯍꯥꯞꯄ꯭ꯔꯒ ꯑꯗꯨꯝ ꯊꯣꯡꯉꯒ ꯆꯥꯕꯦ
ꯎꯝ ꯎꯝ
ꯒ꯭ꯌꯥꯟꯒ ꯇꯁꯤꯜꯂꯥꯛꯇ꯭ꯔꯦꯗ
ꯁꯕ꯭ꯔꯥ ꯅꯣꯏ ꯔꯣꯝꯗ ꯍꯧꯖꯤꯛ
ꯍꯥꯎ ꯉꯁꯤꯗꯤ ꯅꯣꯡ ꯆꯨꯋꯦ ꯅꯣꯡ ꯆꯨꯋꯦ
ꯑꯗꯨꯗꯤ ꯏꯪꯉꯔꯝꯒꯅꯤꯀꯣ
ꯍꯣꯏ ꯉꯁꯤꯒꯤ ꯑꯩꯅ ꯍꯂꯛꯄ ꯅꯨꯃꯤꯠꯇꯒꯤ ꯑꯗꯨꯝ ꯋꯦꯗꯔꯗꯤ ꯅꯨꯡꯉꯥꯏꯌꯦ ꯑꯗꯨꯝ ꯏꯪꯉꯔꯒꯗꯤ ꯂꯩ
ꯎꯝ ꯐꯔꯦꯅꯦ
ꯑꯧꯋꯣ
ꯑꯩꯈꯣꯏꯅꯆꯨ ꯎꯝ ꯃꯝꯗꯤ ꯃꯝꯃꯦ ꯑꯗꯨ ꯁꯨꯞꯆꯨ ꯁꯨꯗꯦ
ꯑꯧꯋꯣ ꯈꯣꯏꯗꯗꯤ ꯑꯌꯨꯛꯗꯗꯤ ꯇꯨꯝ ꯋꯥꯟ ꯍꯥꯞ ꯊ꯭ꯔꯇꯤ ꯃꯤꯅꯤꯠꯁ ꯃꯨꯛꯇꯤ ꯍꯦꯜꯂ ꯁꯨꯕ ꯃꯥꯜꯂꯦ
ꯎꯝ
ꯇꯨꯒꯤ ꯍꯧꯖꯤꯛꯇꯤ ꯂꯩꯕ ꯅꯨꯡꯉꯥꯏꯌꯦ ꯅꯨꯡꯁꯥ ꯊꯣꯛꯇꯕꯒꯤ ꯉꯁꯤ
ꯎꯝ
ꯒꯌꯥꯟ ꯇꯗ꯭ꯔꯤ ꯌꯦꯜꯍꯧ ꯉꯛ ꯃꯁꯥ ꯀꯛ ꯅꯤꯡꯉꯥꯏ ꯑꯃꯨꯛ ꯈꯜꯂꯒꯥ ꯑꯩ ꯇꯨꯝ ꯇꯜꯂ ꯂꯩꯕꯅꯤ
ꯅꯪꯗꯤ ꯍꯧꯖꯤꯛꯅ ꯍꯥꯎꯕ꯭ꯔꯣ
ꯑꯗꯨꯅꯦ ꯍꯧꯖꯤꯛꯅꯅꯦ
ꯑꯗꯨꯝ ꯇꯧꯔꯛꯄ ꯌꯥꯝ ꯇꯧꯔꯛꯑꯣꯗ ꯑꯩꯉꯣꯟꯗ
ꯍꯣꯏ ꯇꯧꯗꯣꯏꯅꯦ ꯅꯪꯗꯤ ꯂꯣꯏꯔꯕ꯭ꯔꯣ ꯊꯕꯛ ꯃꯛ ꯂꯣꯏꯔꯕ꯭ꯔꯣ ꯅꯪꯗꯤ
ꯑꯥꯠꯆ ꯋꯥꯠꯂꯤꯌꯦ ꯑꯃꯨꯛꯀ ꯌꯥꯗ꯭ꯔꯒ ꯂꯩꯔꯦ ꯃꯊꯥ ꯌꯥꯝ ꯁꯥꯏ ꯑꯩ
ꯎꯝ
ꯑꯍꯨꯝꯔꯛ ꯎꯝ ꯑꯍꯨꯝꯔꯛ ꯍꯧꯖꯤꯛ ꯁꯣꯏꯔꯒ ꯂꯩꯌꯦ ꯃꯥ ꯀꯣꯜ ꯇꯧꯕꯁꯨ ꯌꯗꯦ ꯃꯤꯉꯣꯟꯗ ꯃꯤꯅ ꯇꯧꯔꯛꯄ ꯌꯗꯦ
ꯎꯝ
ꯎꯝ ꯍꯧꯖꯤꯛ ꯀꯔꯤ ꯇꯧꯕ꯭ꯔ
ꯅꯃꯥꯟꯅꯕꯤ ꯔꯦꯟꯗ ꯂꯩꯕꯗꯣ
ꯑꯧ
ꯅꯥꯔꯒ ꯂꯩ ꯍꯥꯏꯌꯦꯀꯣ
ꯍꯣꯏ ꯄꯨꯛ ꯅꯔꯦꯅꯦ ꯃꯣꯏꯗꯤ ꯀꯔꯤ ꯆꯥꯕ꯭ꯔ ꯈꯪꯗꯦ
ꯉꯔꯥꯡ ꯑ ꯇꯨꯅꯤꯡꯈꯣꯛꯀ ꯃꯣꯔꯣꯛꯈꯣꯏꯗꯣ ꯊꯥ ꯀꯅꯤꯕ ꯑꯗꯨ ꯆꯥꯕꯗꯒꯤꯔꯥ ꯈꯪꯗꯦꯕ ꯃꯣꯏꯁꯦ
ꯑꯗꯨꯅꯗꯤ ꯑꯣꯏꯔꯝꯃꯣꯏꯗ
ꯃꯣꯔꯣꯛꯇꯣ ꯉꯔꯥꯡ ꯐꯖꯅ ꯆꯥꯏꯌꯦꯅ ꯍꯥꯏꯌꯦꯕ ꯑꯩꯉꯣꯟꯗ
ꯎꯝ
ꯉꯁꯤꯒ ꯃꯥ ꯇꯧꯔꯦꯅ ꯍꯥꯏꯔꯒ ꯉꯁꯥꯏꯗꯣ ꯑꯩꯗꯤ ꯃꯥ ꯑꯣꯐꯤꯁꯇ ꯆꯠꯄ꯭ꯔꯥꯅ ꯈꯜꯂꯒ ꯆꯠꯇ꯭ꯔꯦ ꯃꯗꯣ ꯑꯣꯔꯒ ꯄꯨꯛ ꯅꯔꯦꯅ ꯍꯥꯏꯔꯛꯄ ꯑꯗꯩ ꯃꯣꯔꯣꯛꯒꯨꯝꯕꯁꯨ ꯁꯃꯟꯂꯒ ꯆꯥ - ꯆꯥꯕꯗꯒꯤꯔꯥ ꯄꯨꯛ ꯅꯥꯕꯒꯤꯗꯤ ꯃꯣꯔꯣꯛꯒꯤ ꯍꯥꯏꯕ ꯌꯥꯏ ꯑꯗꯨ ꯑꯣꯕꯗꯒꯤ ꯈꯪꯗꯕ
ꯍꯣꯏ ꯑꯗꯨꯅꯤ
ꯈꯪꯗꯦ ꯀꯔꯤ ꯆꯔꯥꯒ
ꯎꯝ ꯅꯦ ꯔꯦꯟ ꯍꯦꯛ ꯍꯣꯡꯕꯒ ꯍꯣꯁꯄꯤꯇꯥꯜ ꯆꯠꯄ ꯍꯧꯔꯒ ꯇꯧꯔꯤꯁꯤꯗꯤꯀꯣ
ꯍꯣꯏ ꯅꯕꯥꯅꯤꯗꯤ ꯑꯗꯨꯃꯥꯏꯅ ꯇꯧꯔꯒ ꯂꯩꯔꯦ
ꯏꯁꯇ꯭ꯔꯦꯁ
ꯗꯨꯔꯣ ꯑꯈꯣꯏꯒꯤ ꯁꯤ ꯑꯥꯔ ꯕꯤꯗꯣ ꯫
ꯑꯥ ꯫
ꯃꯥ ꯁꯨꯅ
ꯑꯣ ꯎꯝ ꯫ ꯅꯦꯇꯋꯥ꯭ꯔꯛ ꯅꯨꯉꯥꯏ ꯇꯦ ꯀꯔꯤ ꯒꯤꯔꯥ ꯇꯥꯕ꯭ꯔꯣ ꯫ ꯑꯣ ꯑꯣ ꯇꯥꯔꯦ ꯇꯔꯦ ꯃꯨꯛꯀ ꯍꯥꯏꯌꯣ ꯇꯥꯕ꯭ꯔꯣ ꯫ ꯍꯜꯂꯣ ꯍꯜꯂꯣ ꯫